ꯇꯥꯕ꯭ꯔꯣ ꯍꯜꯂꯣ
ꯑꯩꯒꯤ ꯅꯦꯠꯋꯥꯛꯁꯦ ꯅꯨꯡꯉꯥꯏꯇꯕꯩꯅꯦꯕ ꯐꯖꯅ ꯇꯥꯗ꯭ꯔꯦ ꯅꯣꯏꯒꯤ ꯄꯨꯟꯖꯦ
ꯇꯥꯔꯦ ꯇꯔꯦ ꯌꯥꯝ ꯅꯨꯡꯉꯥꯏꯔ ꯇꯥꯔꯦ ꯀꯩꯗꯧꯔꯤꯒꯦ
ꯑ ꯆꯥꯛꯆꯥ ꯊꯣꯛꯄ ꯂꯣꯏꯔꯒ ꯑꯗꯨꯝ ꯂꯩꯔꯦ ꯍꯧꯖꯤꯛꯇꯤ ꯑꯥꯏ ꯅꯪꯗꯤ
ꯑꯩꯁꯨ ꯑꯇꯣꯞꯄꯗꯅ ꯍꯥꯏꯔꯤꯅꯤ
ꯑꯣ ꯑꯩꯁꯨ ꯉꯥꯎꯁꯤꯗ ꯆꯥꯏ
ꯑ
ꯀꯩ ꯏꯟꯁꯥꯡ ꯆꯥꯔꯦ ꯅꯪꯗꯤ ꯎꯁꯣꯏ
ꯊꯨꯞ ꯆꯩ
ꯍꯥ ꯀꯩ ꯍꯥꯏꯕ ꯎꯁꯣꯏ
ꯎꯁꯣꯏ ꯆꯥꯕ ꯍꯥꯏꯕ꯭ꯔꯣꯅꯦ
ꯌꯥꯝ ꯌꯥꯝ
ꯑꯦ ꯍꯩꯔꯗꯤ ꯐꯩꯅꯦ
ꯎ
ꯑꯁ ꯍꯥꯏꯗ꯭ꯔꯗꯤ ꯀꯔꯤꯅꯣ ꯍꯦꯟꯅ ꯍꯥꯏꯕꯅꯦ ꯑꯩ ꯃꯤ ꯑꯇꯣꯞꯄ ꯀꯄꯗꯒꯤ ꯍꯦꯟꯅ ꯍꯩꯌꯦ ꯑꯩꯗꯤ
ꯌꯦꯁ
ꯀꯩꯕ
ꯌꯦꯁꯔ
ꯑꯁ ꯐꯖꯅ ꯇꯥꯗꯤꯗꯣ ꯍꯜꯂꯣ ꯍꯜꯂꯣ
ꯀꯦꯕ